ꯍꯜꯂꯣ
ꯏꯌꯥꯝꯕ
ꯑꯧ
ꯑꯁ ꯅꯨꯡꯉꯥꯏꯔꯤꯕꯣ
ꯑꯧ ꯅꯨꯡꯉꯥꯏꯔꯤ ꯀꯃꯥꯏ ꯀꯃꯥꯏ ꯇꯧꯔꯤ ꯅꯪ ꯍꯧꯖꯤꯛꯀꯥꯟꯖꯤꯕꯣ
ꯑꯁ ꯁꯨꯝ ꯄꯪꯂꯩꯗ ꯂꯩꯔꯤꯗ ꯍꯧꯖꯤꯛꯀꯥꯟꯁꯦ ꯋꯥꯛꯀꯤꯡ ꯅꯨꯡꯒꯤ ꯅꯨꯡꯗꯥꯡꯒ ꯆꯠ ꯅꯨꯡꯗꯥꯡꯋꯥꯏꯔꯝꯒ ꯆꯠꯄꯗꯨ ꯆꯠꯇ꯭ꯔꯕꯣ
ꯈꯔ ꯈꯔ ꯆꯠꯂꯦ ꯑꯃꯨꯛꯁꯨ ꯂꯦꯞꯄꯦ ꯏꯇꯣꯝ ꯆꯠꯄꯗꯨ ꯃꯤꯗꯣ ꯂꯩꯇꯦꯅ ꯑꯃꯨꯛꯃꯨꯛꯁꯨ ꯂꯦꯞꯄ ꯌꯥꯎꯔꯦ ꯑꯗꯣ ꯄꯤꯌ꯭ꯔ ꯆꯠꯇ꯭ꯔꯗꯤ ꯋꯥꯛꯀꯤꯡꯖꯦ ꯅꯨꯡꯉꯥꯏꯇꯤꯅꯤ ꯑꯗꯣ ꯅꯪ ꯃꯔꯛꯁ‌ꯦ ꯈꯣꯡ ꯈꯨꯠꯀ ꯈꯔ ꯅꯨꯡꯉꯥꯏꯇꯕꯅꯦ ꯈꯣꯡꯖ‌ꯦ ꯅꯨꯡꯉꯥꯏꯇꯕꯖꯤꯅ ꯋꯥꯛꯀꯤꯡꯒꯥꯁꯤ ꯀꯌꯥ ꯏꯆꯠ ꯆꯠꯇ꯭ꯔꯦ ꯑꯗꯣ ꯑꯃꯨꯛ ꯆꯠꯀꯦꯅꯗꯤ ꯈꯜꯂꯦ ꯑꯗꯣ ꯀꯃꯥꯏ ꯇꯧꯋꯤ ꯅꯪ ꯆꯠꯂꯤꯕꯣ
ꯑꯁ ꯑꯩꯖꯤ ꯁꯨꯝ ꯈꯔ ꯈꯔ ꯆꯠꯂꯤꯌ‌ꯦ ꯋꯥꯛꯀꯤꯡꯗꯣ ꯍꯟꯗꯛꯇꯤ ꯋꯥꯛꯀꯤꯡ ꯈꯔ ꯆꯠꯇ꯭ꯔꯗꯤ ꯏꯁꯥꯖ‌ꯦ ꯌꯥꯗ꯭ꯔꯦꯅ ꯆꯥꯕ ꯊꯛꯄ ꯇꯧꯕꯁꯤꯅ ꯅꯣꯏꯈꯠꯂꯛꯇꯅꯅꯦ ꯏꯁꯥꯖ‌ꯦ ꯋꯥꯛꯀꯤꯡ ꯅꯨꯡꯒꯤꯡ ꯈꯔ ꯇꯣꯏꯅ ꯆꯥꯡ ꯅꯥꯏꯅ ꯆꯠꯂꯤꯌꯦ ꯅꯍꯥꯟꯋꯥꯏꯗꯤ ꯄꯨꯟꯅ ꯄꯨꯟꯅ ꯆꯠꯃꯤꯟꯅꯔꯝꯕꯅꯤꯗꯣ
ꯎꯝ
ꯍꯧꯖꯤꯛꯇꯤ ꯑꯃꯨꯛ ꯇꯨꯈꯥꯏ ꯖꯎꯈꯥꯏ ꯑꯃꯨꯛ ꯂꯩꯅꯔꯦ
ꯎꯟ ꯑꯗꯨꯅꯤ ꯇꯧꯔꯤꯖ
ꯄꯨꯟꯅ ꯆꯠꯃꯤꯟꯅꯉꯥꯏꯗꯨꯅ ꯅꯨꯡꯉꯥꯏꯕꯅꯤꯅꯦ ꯇꯧꯔꯤꯁ ꯋꯥꯛꯀꯤꯡꯁꯦ
ꯅꯨꯡꯉꯥꯏ ꯄꯨꯟꯕ ꯍꯥꯏꯁꯤꯁꯨ ꯅꯨꯡꯉꯥꯏ ꯀꯩꯅꯣꯗꯣ ꯊꯕꯛꯅ ꯌꯥꯗꯕꯒꯤ ꯁꯨꯝ ꯂꯥꯞꯅꯈꯤꯕ ꯉꯥꯛꯇꯅꯦ ꯑꯗꯣ ꯋꯥꯀꯤꯡꯁꯦ ꯏꯁꯥ ꯏꯨ ꯁꯦꯝꯕꯁꯦ ꯌꯥꯝ ꯐꯩ ꯍꯥꯏꯇꯥꯔꯦ ꯍꯧꯖꯤꯛꯀꯥꯟꯁꯦ ꯑꯗ ꯑꯦꯁꯥ ꯑꯦꯔꯨ ꯁꯦꯝꯕ ꯌꯥꯝ ꯗꯔꯀꯥꯔ ꯂꯩ ꯅꯠꯇ꯭ꯔꯗꯤ ꯁꯦꯝꯗ꯭ꯔꯒꯗꯤ ꯏꯁꯥꯎꯁꯦ ꯑꯩꯈꯣꯏꯗꯤ ꯍꯦꯛꯇ ꯈꯔ ꯆꯥꯕꯒ ꯖꯠ ꯂꯥꯎꯅ ꯅꯤꯏꯈꯠꯂꯛꯑꯦꯕ ꯑꯗꯨꯅ ꯈꯤꯇꯪ ꯏꯁꯥ ꯏꯕꯨ ꯁꯦꯝꯗꯣꯛꯇ ꯁꯦꯝꯃꯒ ꯊꯝꯗ꯭ꯔꯗꯤ ꯃꯔꯝꯗꯤ ꯑꯩꯈꯣꯏꯗꯤ ꯄꯥꯈꯪꯅꯤꯅꯀꯣ ꯑꯗꯨꯅꯤ ꯇꯧꯔꯤꯁꯦ ꯗꯤꯠ ꯅꯣꯡ ꯎꯝ ꯃꯆꯤꯗꯣ ꯆꯥꯡ ꯅꯥꯏꯅ ꯆꯥꯕꯤ ꯃꯆꯤ ꯑꯣꯏꯕ ꯆꯤꯟꯖꯥꯛꯇꯣ ꯈꯔ ꯆꯥꯡ ꯅꯥꯏ ꯆꯥꯕꯤꯔ ꯂꯣꯏꯔꯦ ꯑꯗꯩꯗꯤ ꯑꯩꯈꯣꯏꯒꯤ ꯑꯦꯛꯁꯔꯁꯥꯏꯁ ꯈꯔ ꯇꯧꯕꯤꯔꯒ ꯑꯗꯨꯝ ꯇꯨꯝ ꯃꯉꯥꯏ ꯄꯨꯟꯁꯤ ꯁꯥꯡꯉꯉꯦ ꯍꯥꯏꯗꯤ ꯍꯧꯖꯤꯛꯀꯥꯟꯒꯤ ꯆꯤꯟꯖꯥꯛ ꯉꯩꯁꯤꯗꯤ ꯀꯦꯃꯤꯀꯦꯟ ꯌꯥꯝꯕ ꯉꯥꯛꯇ ꯉꯥꯏꯔꯕꯅꯤꯅ ꯆꯥꯁꯤꯟꯕꯗꯣ ꯍꯦꯛꯇ ꯕꯦꯔꯥ ꯀꯥꯏꯕ ꯏꯁꯥꯗ ꯍꯌꯦꯡ ꯂꯣꯏ ꯇꯥꯏꯅꯔꯛꯇꯧꯅꯤꯕ ꯑꯗꯨꯅ ꯎꯃꯥꯡ ꯅꯨꯡꯃꯥꯡ ꯈꯔ ꯆꯠꯍꯟꯕ ꯈꯣꯇꯅꯕꯁꯦ ꯌꯥꯝ ꯗꯔꯀꯥꯔ ꯂꯩꯌꯦꯕ ꯍꯧꯖꯤꯛꯀꯥꯟꯁꯦ
ꯃꯥꯅꯤꯅꯦ ꯍꯟꯗꯛꯇꯨꯁꯨ ꯑꯩꯁꯨ ꯁꯥ ꯉꯥ ꯆꯥꯕꯗ ꯈꯔ ꯍꯦꯜꯂꯛꯑꯦ ꯑꯗꯨꯝ ꯇꯣꯏꯅ ꯍꯦꯛ ꯅꯨꯡꯇꯤꯒꯤ ꯍꯦꯛ ꯆꯥꯕ ꯍꯥꯏꯗꯣ ꯍꯦꯛ ꯑꯣꯏꯔꯦ ꯑꯗꯨꯗꯨꯅ
ꯅꯒ
ꯏꯁꯥꯁꯦ ꯁꯨꯝ ꯌꯥꯝ ꯅꯣꯏꯈꯠꯂꯛꯑꯦ ꯅꯣꯏꯈꯠꯄꯗꯨꯅ ꯋꯥꯛꯀꯤꯡ ꯅꯣꯡꯀꯤꯡ ꯈꯔ ꯆꯠꯂꯒ ꯏꯁꯥꯁꯦ ꯗꯥꯏꯇꯤꯡ ꯈꯔ ꯇꯧꯗꯗꯤ ꯌꯥꯗ꯭ꯔꯦꯅꯦ ꯁꯥꯥꯟꯅꯒ ꯁꯥꯒꯠꯂꯛꯄꯅꯦ ꯑꯍꯥꯎꯕꯁꯦ ꯈꯔ ꯂꯦꯞꯄꯦ ꯍꯟꯗꯛꯇꯤ ꯑꯁ ꯑꯗꯁ ꯑ ꯌꯥꯗꯦꯅꯤ ꯏꯌꯥꯝꯕ ꯃꯥꯡꯁꯤꯗ ꯍꯦꯛ ꯀꯥꯡꯁꯣꯏ ꯊꯣꯡꯗꯨꯒ ꯌꯦꯟ ꯊꯣꯡꯗꯨꯒ ꯍꯦꯛꯛꯇ ꯊꯝꯖꯤꯜꯂꯛꯑꯒꯗꯤ ꯌꯦꯟ ꯊꯣꯡꯗꯨ ꯍꯦꯛꯇ ꯆꯥꯅꯤꯡꯉꯤꯅꯦ ꯑꯩꯈꯣꯏꯁꯨ ꯍꯥꯎꯕ ꯁꯨꯝ ꯄꯥꯝꯖꯔꯨ ꯍꯥꯏꯥꯏꯗꯨꯣ ꯑꯣꯏꯕꯅꯤꯅ
ꯎꯝ ꯑꯗꯣ ꯅꯒ ꯄꯥꯎ ꯑꯃ ꯍꯥꯏꯔꯞ ꯁꯨꯝ ꯇꯥ ꯗꯣꯛꯇꯔ ꯅꯨꯡꯒ ꯈꯔ ꯆꯠꯂꯦ ꯍꯥꯏꯅꯏ ꯗꯣꯛꯇꯔ ꯑꯩꯈꯣꯏ ꯅꯍꯥꯟ ꯍꯣꯁꯄꯤꯇꯥꯜꯗ ꯊꯦꯡꯅꯕ ꯃꯥꯜꯂꯦ ꯅꯣꯏꯅ ꯂꯩꯃꯤꯟꯅꯔꯝꯕ ꯑꯗꯣ ꯑꯩ ꯊꯦꯡꯅꯕ ꯇꯥ ꯍꯥꯏꯔꯛꯑꯦ ꯃꯥꯅ ꯅꯪ ꯍꯣꯁꯄꯤꯇꯥꯜ ꯂꯩ ꯀꯃꯥꯏꯅ ꯇꯧꯔꯤꯒꯦ ꯍꯣꯁꯄꯤꯇꯥꯜ ꯆꯠꯂꯤꯗꯨꯣ ꯅꯁꯥ ꯅꯨꯡꯉꯥꯏꯇꯕꯒ ꯌꯥꯎꯕ꯭ꯔꯣ
ꯑꯁ ꯍꯟꯗꯛꯇꯣ ꯈꯔ ꯑꯍꯥꯎꯕ ꯈꯔ ꯆꯥꯕ ꯈꯔ ꯍꯦꯟꯕꯗꯨꯗ ꯀꯣꯂꯦꯁꯇ꯭ꯔꯣꯜꯗꯣ ꯈꯔ ꯋꯥꯡꯈꯠꯂꯛꯦ ꯑꯗꯨꯒꯤꯁꯨ ꯁꯨꯝ ꯗꯣꯛꯇꯔꯒ ꯁꯨꯝ ꯆꯦꯡ ꯅꯨꯡ ꯆꯠꯇꯅ ꯈꯣꯠꯇꯅ ꯈꯔ ꯗꯣꯛꯇꯔꯒ ꯈꯔ ꯇꯥꯟꯅꯗꯅ ꯈꯔ ꯇꯧꯔꯤ ꯑꯗꯨꯅ ꯗꯣꯛꯇꯔꯅꯁꯨ ꯋꯥꯛ ꯀꯀꯤꯡ ꯃꯤꯡ ꯈꯔ ꯆꯠꯂꯣ ꯈꯔ ꯍꯛꯆꯥꯡ ꯁꯥꯖꯦꯟꯒꯨꯝꯕ ꯀꯩꯒꯨꯝꯕ ꯈꯔ ꯇꯧꯔꯒ ꯑꯗꯤ ꯈꯔ ꯍꯟꯊꯅꯕ ꯇꯧ ꯅꯠꯇ꯭ꯔꯒꯗꯤ ꯀꯣꯂꯦꯁꯇ꯭ꯔꯣꯜ ꯋꯥꯡꯕꯁꯤꯗꯤ ꯑꯐꯥ ꯐꯕ ꯅꯠꯇꯕꯅꯤꯅꯀꯣ ꯑꯗꯨꯗꯨꯒꯤ ꯁꯨꯝ ꯑꯩꯁꯨ ꯁꯨꯝ ꯗꯣꯛꯇꯔꯒ ꯈꯔ ꯇꯣꯏꯅ ꯆꯠꯂꯒ ꯀꯃꯥꯏꯅ ꯀꯃꯥꯏꯅ ꯇꯧꯔꯁꯤꯒꯦꯅ ꯃꯣꯏꯒꯤ ꯗꯣꯛꯇꯔꯒꯤ ꯑꯦꯗꯚꯥꯏꯁ ꯂꯧꯕꯑꯣꯏꯅ ꯈꯔ ꯑꯗꯨꯝ ꯆꯠꯂꯤꯌꯦ
ꯁꯦ ꯕꯤꯄꯤ ꯅꯨꯡꯄꯤ ꯋꯥꯡꯕ ꯈꯣꯠꯄꯗꯤ ꯂꯩꯇꯦ
ꯕꯤ ꯄꯤꯁꯦ ꯀꯣꯂꯦꯁꯇ꯭ꯔꯣꯜ ꯈꯔ ꯋꯥꯡꯉꯤꯅꯦ ꯕꯤꯄꯤ ꯈꯔ ꯑꯗꯨꯝ ꯄꯥꯈꯠꯂꯤꯃꯤꯅꯦ ꯑꯗꯨꯗꯨꯒꯤꯅꯤꯅꯦ ꯑꯩꯅ ꯍꯟꯗꯛꯇꯤ ꯋꯥꯛꯀꯤꯡꯁꯦ ꯂꯦꯞꯄ ꯌꯥꯗ꯭ꯔꯦ ꯆꯥꯡ ꯅꯥꯏꯅ ꯆꯠꯈꯠꯂꯛꯏꯁꯦ
ꯎꯝ ꯐꯩ ꯆꯠ ꯈꯔ ꯆꯠꯂꯣ ꯀꯣꯂꯦꯁꯇ꯭ꯔꯣꯟꯜ ꯋꯥꯡꯉꯗꯤ ꯐꯠꯇꯦ ꯌꯥꯝ ꯋꯥꯡꯈꯠꯂꯗꯤ
ꯆꯠꯂꯤ ꯈꯣꯠꯇꯅ ꯇꯧ ꯋꯥꯛꯀꯤꯡ ꯑꯩꯁꯨ ꯍꯦꯛ ꯍꯦꯛ ꯆꯠꯂꯤꯌꯦ ꯑꯩꯈꯣꯏ ꯁꯣꯝꯗ ꯇꯧꯔꯤꯁꯦ ꯎꯝ
ꯊꯕꯛ ꯏꯪꯈꯥꯡꯅ ꯀꯃꯥꯏꯅ ꯇꯧꯔꯤ
ꯑꯁ ꯊꯕꯛ ꯏꯪꯈꯥꯡꯗꯤ ꯍꯧꯖꯤꯛꯁꯤ ꯏꯁꯥꯁꯨ ꯈꯔ ꯅꯨꯡꯉꯥꯏꯇꯕꯒ ꯁꯥꯥꯟꯅꯒ ꯁꯥꯒꯠꯂꯛꯄꯒ ꯊꯕꯛ ꯏꯪꯈꯥꯡꯗꯤ ꯌꯥꯝ ꯀꯟꯅꯕꯨ ꯆꯠꯇ꯭ꯔꯦ ꯏꯁꯥꯁꯦ ꯍꯥꯟꯅ ꯈꯤꯇꯪ ꯑꯃꯨꯛꯇꯪ ꯐꯍꯜꯂꯒ ꯊꯕꯛ ꯏꯪꯈꯥꯡꯗꯨ ꯐꯖꯅ ꯒ꯭ꯌꯥꯟ ꯇꯥꯅ ꯑꯃꯨꯛ ꯇꯧꯔꯒꯦꯅ ꯍꯛꯆꯥꯡꯁꯦ ꯍꯥꯟꯅ ꯈꯔ ꯐꯅꯕꯅꯤꯅ ꯀꯟꯅ ꯍꯥꯟꯅ ꯍꯣꯠꯅꯔꯤ ꯍꯦꯟꯗꯥꯛꯇꯣ ꯑꯍꯥꯎꯕ ꯆꯥꯕꯁꯨ ꯌꯥꯝꯅ ꯍꯦꯟꯈ꯭ꯔꯦ ꯑꯗꯨꯗꯨꯅ ꯇꯨꯝꯗꯕ ꯇꯨꯝꯗꯕꯁꯨ ꯌꯥꯝꯅ ꯌꯥꯎꯒ꯭ꯔꯦ ꯑꯗꯨꯅ ꯑꯍꯤꯡ ꯇꯨꯝꯗꯕ ꯈꯣꯠꯇꯕ ꯇꯧꯕꯒ ꯑꯗꯨꯝ ꯃꯄꯥ ꯃꯄꯥ ꯍꯦꯛ ꯄꯥꯟꯅꯈꯤꯕꯒ ꯈꯔ ꯑꯗꯨꯝ ꯍꯦꯟꯀꯠꯂꯛꯏꯅꯤꯅꯦ ꯇꯧꯔꯤꯁꯦ
ꯎꯝ ꯅꯪ ꯏꯁꯩ ꯅꯣꯡꯃꯥꯏ ꯍꯥꯟꯅ ꯈꯔ ꯇꯧꯔꯝꯕꯗꯨ ꯀꯃꯥꯏꯅ ꯇꯧꯔꯤ ꯇꯧꯔꯤꯕꯣ ꯅꯠꯇ꯭ꯔꯒ
ꯂꯦꯞꯈ꯭ꯔꯕꯣ
ꯑꯁ ꯈꯔ ꯈꯔ ꯑꯗꯨꯝ ꯇꯧꯔꯤ ꯏꯌꯥꯝꯕ ꯍꯟꯗꯛꯇꯤ ꯏꯁꯥꯁꯤꯁꯨ ꯈꯔ ꯅꯨꯡꯉꯥꯏꯇꯕꯅꯤꯅ ꯈꯔ ꯑꯗꯨꯁꯨ ꯈꯤꯇꯪ ꯂꯦꯞꯈꯤꯒꯦ ꯍꯛꯆꯥꯡꯁꯦ ꯍꯥꯟꯅ ꯑꯝꯇ ꯁꯦꯝꯈꯤꯒꯦꯅ ꯀꯟꯅ ꯇꯧꯔꯤ ꯍꯛꯆꯥꯡꯁꯤ ꯐꯔꯒ ꯍꯌꯦꯡ ꯆꯥꯝꯃꯔꯛ ꯇꯧ ꯌꯥꯕꯅꯤꯅ ꯍꯛꯆꯥꯡꯁꯤ ꯍꯟꯅ ꯈꯔ ꯐꯖꯅ ꯐꯍꯜꯂꯒ ꯒ꯭ꯌꯥꯟ ꯇꯥꯅ ꯃꯣꯏꯗꯣ ꯇꯧꯔꯒꯦꯅ ꯈꯔ ꯂꯩꯔꯤ
ꯎꯝ ꯐꯩ ꯐꯩ ꯢꯁꯥ ꯐꯠꯇ꯭ꯔꯗꯤ ꯊꯕꯛ ꯇꯧꯅꯤꯡꯕ ꯑꯝꯇ ꯌꯥꯔꯣꯏꯗꯣꯏꯅꯤ ꯏꯁꯥ ꯐꯍꯜꯂꯒ ꯐꯖꯅ ꯅ‌ꯦꯅꯥ ꯇꯥꯅ ꯇꯧꯕꯅ ꯐꯩ ꯢꯁꯥ ꯍꯦꯛ ꯐꯠꯇ꯭ꯔꯗꯤ ꯃꯤꯑꯣꯏꯕ ꯑꯩꯈꯣꯏꯖꯤ ꯆꯥꯅꯤꯡꯕ ꯊꯛꯅꯤꯡꯕ ꯂꯣꯏ ꯍꯜꯂꯛꯀꯗꯣꯏꯅꯤ ꯁꯨꯅꯤꯡꯕꯖꯨ ꯍꯜꯂꯛꯀꯗꯣꯏꯅꯤ ꯄꯩꯁꯥ ꯇꯥꯅꯤꯡꯉꯖꯨ ꯎꯄꯥꯏ ꯂꯩꯔꯣꯏꯗꯣꯏꯅꯤ ꯏꯁꯥꯕꯨ ꯐꯠꯇ꯭ꯔꯗꯤ
ꯎꯝ ꯄꯩꯁꯥ ꯄꯥꯏꯔꯦꯅ ꯑꯗꯩ ꯏꯁꯥ ꯐꯠꯇ꯭ꯔꯗꯤ ꯀꯥꯟꯗꯦꯕ ꯍꯧꯖꯤꯛ ꯀꯥꯟꯗ‌ꯦꯗ ꯑꯗꯨꯅ ꯃꯔꯨ ꯑꯣꯏꯔꯤꯖꯤ ꯏꯁꯥ ꯐꯅ ꯂꯩꯕ ꯍꯦꯜꯗꯤ ꯑꯣꯏꯅ ꯂꯩꯕ ꯍꯥꯏꯁꯤ ꯑꯩꯈꯣꯏ ꯃꯤꯑꯣꯏꯕꯒꯤ ꯗꯔꯀꯥꯔ ꯌꯥꯝꯅ ꯂꯥꯛꯑꯦꯕ
ꯃꯥꯅꯤ
ꯎꯝ
ꯍꯛꯆꯥꯡꯖꯤ ꯍꯟꯗꯥꯛ ꯏꯁꯩ ꯈꯔ ꯅꯨꯡꯃꯤꯗꯥꯡ ꯅꯨꯡꯃꯤꯗꯥꯡ ꯈꯔ ꯆꯠꯄ ꯈꯣꯠꯄ ꯇꯧꯕꯗꯨꯗ ꯇꯨꯝꯗ ꯆꯥꯗꯕ ꯑꯗꯩ ꯏꯟꯖꯥꯡ ꯍꯦꯛ ꯆꯥꯔꯝ ꯊꯥꯔꯝ ꯍ‌ꯦꯛ ꯈꯪꯗꯕ ꯎꯝ ꯆꯥꯕꯅ ꯍꯦꯛ ꯃꯌꯥꯝ ꯍꯦꯛ ꯄꯨꯜꯂꯕꯅꯤꯅ ꯍꯦꯛ ꯀꯩꯅꯣꯒꯨꯝꯕ ꯃꯍꯦꯛ ꯑꯍꯥꯎ ꯑꯊꯨꯝ ꯊꯨꯝ ꯊꯥꯎꯒꯨꯝꯕ ꯌꯦꯟ ꯁꯥ ꯌꯦꯟꯒꯨꯝꯕ ꯍꯦꯛ ꯈꯔ ꯍꯦꯛ ꯆꯥꯕꯒꯨꯝꯕ ꯑꯗꯨꯃꯥꯏꯅ ꯈꯔ ꯍꯦꯛ ꯇꯧꯈ꯭ꯔꯦꯅꯦ ꯑꯗꯨꯗꯨꯅ ꯁꯨ ꯍꯦꯟꯀꯠꯂꯛꯏꯅꯤꯅꯦ ꯇꯧꯔꯤꯁꯦ
ꯎꯝ ꯃꯥꯟꯅꯦ ꯆꯨꯝꯃꯤꯅꯤ ꯑꯗꯨꯖꯨ
ꯗꯕꯖꯤ ꯌꯥꯝꯅ ꯁꯣꯛꯏꯅꯤ ꯏꯁꯥꯖꯤ
ꯎꯝ ꯇꯨꯝꯗ꯭ꯔꯗꯤ ꯏꯁꯥ ꯁꯣꯛꯈ꯭ꯔ ꯄꯣꯠꯅꯤ ꯀꯩꯅꯣ ꯆꯥꯗꯕꯅꯕꯨ ꯈꯔ ꯐꯅꯤ ꯁꯨꯝ ꯇꯨꯝꯃꯛꯇ꯭ꯔꯗꯤ ꯏꯁꯥ ꯐꯖꯅ ꯁꯣꯛꯑꯦꯅ ꯗꯣꯛꯇꯔꯖꯤꯡꯅꯖꯨ ꯍꯥꯏ ꯑꯗꯣ ꯇꯨꯝꯕꯁꯤꯗꯤ ꯆꯥꯡ ꯅꯥꯏꯕ ꯌꯥꯔꯤꯉꯩ ꯃ ꯑꯗꯨꯅ ꯈ꯭ꯋꯥꯏ ꯐꯔꯕꯖꯥꯠꯅꯤ
ꯑꯗꯩ ꯑꯩꯈꯣꯏꯖꯨ ꯑꯃꯨꯛ ꯐꯣꯟꯖ‌ꯦ ꯍꯧꯖꯤꯛꯁꯤ ꯅꯍꯥꯅꯤꯅ ꯐꯣꯟ ꯅꯨꯡꯖꯤꯖꯨ ꯑꯃꯨꯛꯁꯨ ꯌꯦꯡꯕ ꯑꯗꯩ ꯐꯣꯟ ꯌꯦꯡꯕꯁꯤꯁꯨ ꯍꯧꯖꯤꯛꯇꯤ ꯐꯣꯟꯁꯤꯁꯨ ꯑꯗꯨꯝ ꯐꯣꯟꯒꯤ ꯔꯦꯗꯤꯌꯦꯁꯟ ꯊꯥꯗꯣꯛꯄ ꯈꯣꯠꯇꯣꯛꯄ ꯇꯧꯕꯅꯤꯅ ꯐꯣꯟ ꯌꯥꯝ ꯇꯣꯏꯅ ꯌꯦꯡꯕꯁꯤꯁꯨ ꯁꯤꯁꯨ ꯍꯛꯆꯥꯡ ꯁꯣꯛꯄ ꯈꯣꯠꯄ ꯑꯃꯁꯨ ꯃꯆꯥꯛ ꯁꯤꯃ ꯑꯣꯏꯕ ꯆꯥꯠꯅꯤꯗꯥ ꯍꯦꯛꯇ ꯑꯁ ꯈꯪꯗꯦꯗ ꯇꯣꯏꯁꯦ ꯍꯛꯆꯥꯡꯁꯦ ꯍꯛꯆꯥꯡꯁꯦ ꯅꯨꯡꯉꯥꯏꯇꯕꯁꯦ ꯏꯁꯥꯁꯦ ꯇꯧꯐꯝ ꯂꯥꯛꯐꯝ ꯑꯃꯇ ꯈꯪꯗꯦ ꯁꯨꯝ ꯏꯌꯥꯝꯕ ꯍꯣꯏ ꯀꯃꯥꯏ ꯀꯃꯥꯏꯅ ꯇꯧꯔꯤꯒꯦ ꯅꯍꯥꯟꯉꯩ ꯁꯨꯝ ꯋꯥ ꯀꯤꯡ ꯅꯨꯡꯒꯤꯡ ꯁꯨꯝ ꯆꯠꯃꯤꯟꯅꯗꯨꯗ ꯆꯠꯂꯤꯕꯥ ꯈꯣꯠꯂꯤꯕꯥ ꯀꯃꯥꯏ ꯀꯃꯥꯏꯟ ꯅꯨꯡꯉꯥꯏꯔꯤꯕ ꯈꯣꯠꯂꯤꯕꯅ ꯁꯨꯝ ꯄꯥꯎ ꯐꯥꯎꯅꯗꯕꯁꯨ ꯀꯨꯏꯔꯦꯅ ꯁꯨꯝ ꯇꯧꯔꯛꯏꯅꯤꯅꯦ ꯏꯌꯥꯝꯕ
ꯃꯥꯅꯦ ꯇꯧꯔꯤꯁꯦ ꯍꯧꯖꯤꯛꯀꯥꯟꯗꯤ ꯆꯥꯎꯈꯠꯂꯛꯄꯒꯤ ꯃꯇꯨꯡ ꯏꯟꯅ ꯀꯩ ꯀꯩꯅꯣ ꯇꯦꯛꯅꯣꯂꯣꯖꯤꯁꯨ ꯊꯪꯃꯣꯛ ꯊꯣꯛꯂꯦ ꯑꯗꯨꯅ ꯑꯥ ꯑꯩꯈꯣꯏꯁꯦ ꯑꯩꯈꯣꯏ ꯃꯤꯑꯣꯏꯕꯁꯦ ꯇꯦꯛꯅꯣꯂꯣꯖꯤꯗ ꯃꯄꯥꯟ ꯇꯥꯡꯗ꯭ꯔꯗꯤ ꯍꯤꯡꯕ ꯉꯝꯃꯣꯏꯗꯕꯩ ꯇꯥꯏꯞꯇ ꯇꯧ ꯂꯩꯔꯦ ꯍꯧꯖꯤꯛꯇꯤ ꯊꯥꯏꯅꯒ ꯌꯥꯝ ꯈꯦꯠꯅꯔꯦ ꯍꯥꯏꯕ ꯍꯧꯖꯤꯛꯇꯤ ꯐꯣꯟꯅꯦꯛ ꯃꯤꯑꯣꯏꯕ ꯍꯥꯏꯖꯦ ꯐꯣꯟ ꯌꯦꯡꯉꯣ ꯄꯥꯏ ꯄꯥꯏ ꯑꯩ ꯑꯦꯛꯖꯥꯝꯄꯜ ꯑꯣꯏꯅ ꯑꯩ ꯐꯣꯟ ꯄꯥꯏꯔꯦ ꯑꯩ ꯐꯣꯟ ꯌꯥꯗ꯭ꯔꯗ ꯌꯥꯗ꯭ꯔꯒꯗꯤ ꯑꯩ ꯇꯧꯐꯝ ꯈꯪꯗꯕꯤ ꯑꯗꯨꯃꯥꯏꯟ ꯇꯧꯕꯤ ꯂꯩꯐꯝ ꯆꯥꯐꯝ ꯈꯪꯗꯦ ꯐꯣꯟꯗ ꯍꯦꯛꯇ ꯇꯥꯏꯅꯕꯤ ꯐꯣꯟꯗ ꯑꯗꯨꯝ ꯌꯦꯡ ꯂꯩꯔꯝꯃꯦ ꯍꯧꯖꯤꯛ ꯀꯥꯟꯁꯤꯗꯤ ꯑꯗꯨꯝ ꯇꯧ ꯂꯩꯔꯦ ꯍꯥꯏꯗꯤ ꯑꯩꯅ ꯐꯣꯟ ꯌꯥꯒꯤꯗ꯭ꯔꯀꯥꯟꯗ ꯏꯃꯥꯟꯅꯕꯁꯤꯡ ꯄꯨꯟꯕꯒꯤ ꯆꯥꯟꯁꯇꯨꯖꯨ ꯍꯧꯖꯤꯛꯇꯤ ꯐꯪꯗ꯭ꯔꯦ ꯍꯥꯟꯅꯗꯤ ꯑꯑꯥ ꯂꯩꯀꯥꯏ ꯂꯩꯀꯥꯏ ꯊꯣꯛꯑꯒ ꯁꯨꯝ ꯂꯩꯕꯨꯡ ꯐꯝꯕ ꯀꯥꯏꯅ ꯇꯧꯗꯅ ꯌꯥꯝ ꯆꯠꯅꯔꯝꯃꯤ ꯋꯥꯒ ꯉꯥꯡꯅ ꯑꯗꯣ ꯍꯧꯖꯤꯛꯇꯤ ꯃꯤꯉꯩꯖꯦ ꯃꯌꯨꯝꯗꯒꯤ ꯃꯄꯥꯟ ꯑꯝ ꯊꯣꯛꯅꯗ꯭ꯔꯝꯅꯤꯅ ꯐꯣꯟꯗ ꯂꯣꯏ ꯗꯤꯄꯦꯟ ꯇꯧꯅꯔꯝꯅꯤꯅꯥ ꯑꯩꯈꯣꯏꯁꯨ ꯐꯣꯟ ꯌꯥꯔꯛꯇ꯭ꯔꯗꯤ ꯇꯧꯕꯝ ꯈꯪꯗꯦꯕ ꯍꯧꯖꯤꯛꯀꯥꯟꯁꯦ
ꯃꯥꯅꯦ ꯅꯍꯥꯟꯋꯥꯏꯗꯤ ꯐꯣꯟꯒꯨꯝꯕ ꯇꯤꯚꯤꯒꯨꯝꯕ ꯌꯦꯡꯕ ꯀꯥꯏꯁꯦ ꯍꯧꯖꯤꯛ ꯇꯤ ꯇꯤꯚꯤꯗꯤ ꯀꯟꯅꯕꯨ ꯌꯦꯡꯅꯒꯤꯗ꯭ꯔꯦꯗꯥ ꯑꯁ ꯑꯩꯈꯣꯏꯅꯒ ꯑꯉꯥꯡ ꯑꯣꯏꯔꯤꯉꯩ ꯃꯇꯝꯗꯗꯤ ꯌꯦꯡꯅꯔꯝꯃꯤꯕ ꯇꯤꯚꯤ ꯃꯌꯥꯝꯁꯤ ꯌꯦꯡꯉꯣꯅꯦ ꯃꯩꯕꯨ ꯂꯥꯛꯄꯒ ꯍꯥꯏꯗꯤ ꯇꯤꯚꯤ ꯃꯈꯣꯡꯗ ꯌꯦꯡꯅꯗꯨꯒꯤ ꯍꯧꯖꯤꯛꯇꯤ ꯇꯤꯚꯤꯒꯤ ꯚꯦꯂꯨꯖꯦ ꯀꯩꯁꯨ ꯁꯨ ꯌꯥꯎꯅꯗ꯭ꯔꯦ ꯃꯥꯏ ꯃꯥꯒꯤ ꯐꯣꯟ ꯑꯃꯃꯝ ꯂꯣꯏ ꯄꯥꯏꯅꯔꯕꯅꯤꯅ ꯐꯣꯟꯁꯤꯗ ꯑ ꯗꯨꯝ ꯌꯦꯡꯅꯔ ꯂꯩꯔꯦ ꯑꯗꯨꯅꯁꯨ ꯆꯠꯊꯣꯛ ꯈꯣꯠꯇꯣꯛꯄ ꯍꯥꯏ ꯊꯕꯛ ꯏꯪꯈꯥꯡ ꯆꯠ ꯈ꯭ꯔꯒꯅ ꯑꯃꯨꯛ ꯈꯔ ꯑꯃꯨꯛ ꯐꯩ ꯆꯠꯇꯕꯤ ꯁꯨꯝ ꯐ꯭ꯔꯤ ꯇꯥꯏꯃꯤꯡꯗ ꯂꯩꯕꯁꯤꯗꯤ ꯑꯩꯈꯣꯏꯁꯨ ꯑꯗꯨꯝ ꯇꯧꯕꯝ ꯈꯪꯗꯕꯅꯤꯅ ꯐꯣꯟꯁꯦ ꯍꯦꯛꯇ ꯑꯗꯨꯝ ꯇꯥꯏꯅꯩ ꯈꯣꯏ ꯍꯦꯛꯇ ꯇꯥꯏꯅꯩ ꯑꯗꯨꯝ ꯐꯣꯟꯁꯤꯗ ꯌꯦꯡꯕꯗ ꯑꯗꯨꯝ ꯃꯊꯥ ꯑꯗꯨꯝ ꯁꯥꯔꯦ ꯇꯧꯔꯤꯁꯦ ꯌꯦꯡꯗꯕꯁꯨ ꯌꯦꯡꯉꯔꯣꯏ ꯍꯥꯏꯔꯁꯨ ꯍꯦꯛꯇ ꯉꯝꯗꯕ ꯅꯨꯡꯉꯥꯏꯕ ꯍꯥꯏꯁꯦ ꯁꯪ ꯁꯥꯔꯒꯤ ꯑꯋꯥ ꯅꯨꯡꯉꯥꯏ ꯄꯨꯝꯅꯃꯛ ꯍꯥꯏꯔꯤꯁꯦ ꯁꯤ ꯗꯩꯩꯁꯤꯗ ꯂꯣꯏꯅ ꯎꯗꯕ ꯌ‌ꯦꯡ ꯌꯦꯡꯒꯦ ꯍꯥꯏꯕ ꯂꯣꯏꯅ ꯐꯪꯉꯦ ꯌꯦꯡꯅꯤꯡꯕ ꯈꯣꯠꯅꯤꯡꯕ ꯑꯞꯗꯦꯠ ꯍꯥꯏꯔꯦ ꯄꯥꯎ ꯍꯥꯏꯔꯦ ꯈꯕꯔ ꯍꯥꯏꯔꯦ ꯁꯤꯗꯁꯨ ꯑꯗꯨꯝ ꯂꯣꯏꯅ ꯄꯥꯕ ꯈꯣꯠꯄ ꯂꯣꯏꯅ ꯌꯥꯅꯔꯕꯅꯤꯅ ꯍꯧꯖꯤꯛꯇꯤ ꯈꯕꯔ ꯅꯨꯡꯕ꯭ꯔꯕꯨꯛ ꯀꯩꯁꯨ ꯊꯣꯏꯅ ꯂꯧꯗ꯭ꯔꯦ ꯅꯅꯥꯎꯗꯤ ꯍꯥꯟꯅꯗꯤ ꯂꯧꯔꯝꯕꯅꯦ ꯍꯧꯖꯤꯛꯇꯤ ꯂꯧꯒꯤꯗ꯭ꯔꯦ ꯐꯣꯟꯗ ꯑꯗꯨꯝ ꯂꯣꯏꯅ ꯇꯧꯔꯦ ꯑꯗꯨꯅ ꯑꯁ ꯈꯪꯗꯦꯗ ꯐꯣꯟ ꯃꯃꯥꯏꯁꯦ ꯁꯨꯝ ꯑꯌꯥꯝꯕ ꯃꯇꯝꯗ ꯑꯗꯨꯝ ꯌꯦꯡ ꯂꯩꯔꯝꯃꯤꯅ
ꯅꯨꯡꯗꯥꯡꯁꯨ ꯑꯩꯈꯣꯏꯗꯤ ꯊꯦꯡ ꯊꯨꯝꯃꯕꯅꯤ ꯐꯣꯟꯁꯦ ꯑꯗꯨꯝ ꯌꯦꯡꯈꯤꯕꯁꯤꯅ ꯌꯦꯡꯈꯤꯕꯁꯤꯅ ꯄꯨꯡꯒꯁꯦ ꯑꯥ ꯇꯥꯈꯤꯕ ꯈꯪꯍꯧꯗꯦ ꯑꯗꯩꯩ ꯇꯨꯝꯕ ꯊꯦꯝꯅꯕ ꯍꯣꯠꯅꯕ ꯇꯨꯝꯕꯁꯨ ꯍꯧꯖꯤꯛꯇꯤ ꯁꯠ ꯂꯥꯎ ꯇꯨꯝꯃ‌ꯣ ꯌꯥꯗ꯭ꯔꯤ ꯀꯃꯥꯏꯅ ꯇꯧꯔꯤꯅꯣ ꯈꯪꯗꯦ ꯍꯥꯟꯅꯗꯤ ꯁꯠ ꯁꯠ ꯇꯨꯝꯃꯝꯕꯅꯦ ꯍꯧꯖꯤꯛꯇꯤ ꯑꯁ ꯐꯣꯟꯁꯤ ꯊꯝꯈ꯭ꯔꯁꯨ ꯑꯗꯨꯝ ꯃꯤꯠꯁꯦ ꯎꯏꯁꯤꯜꯂ ꯂꯩꯔꯁꯨ ꯇꯨꯝꯃꯨ ꯌꯥꯗꯕꯤ ꯕ꯭ꯔꯦꯟꯖꯤ ꯀꯩꯅꯣꯅ ꯔꯦꯗꯤꯌꯦꯁꯟ ꯃꯌꯥꯝꯁꯤꯅ ꯂꯣꯏ ꯁꯣꯛꯑꯕ꯭ꯔꯥ ꯈꯪꯗꯦꯅꯦ ꯇꯧꯔꯤꯁꯦ
ꯑꯗꯨꯅꯤꯅꯦ ꯇꯧꯔꯤꯁꯦ ꯌꯥꯗ꯭ꯔꯦꯅꯦ ꯑꯗꯨꯅ ꯍꯛꯆꯥꯡꯁꯦ ꯈꯔ ꯅꯨꯡꯇꯤꯒꯤ ꯋꯥꯛꯀꯤꯡ ꯅꯨꯡꯀꯤꯡ ꯈꯔ ꯆꯠꯄ ꯈꯣꯠꯄ ꯇꯧꯗ꯭ꯔꯥꯒ ꯗꯤ ꯍꯛꯆꯥꯡ ꯁꯨꯝ ꯑꯐꯕꯗꯤ ꯁꯨꯝ ꯑꯣꯏꯔꯔꯣꯏꯅ ꯁꯨꯝ ꯈꯔ ꯈꯔ ꯆꯠꯇꯅ ꯈ‌ꯣꯠꯇꯅ ꯏꯁꯥꯁ‌ꯦ ꯈꯔ ꯋꯥꯍꯜꯂꯒ ꯇꯨꯝꯅꯤꯡꯕ ꯈꯣꯠꯅꯤꯡꯕ ꯁꯨꯝ ꯐꯥꯎꯕ ꯇꯨꯝꯒ꯭ꯔꯥꯒꯗꯤ ꯑꯃꯨꯛ ꯐꯣꯟꯗꯨꯁꯨ ꯑꯃꯨꯛ ꯄꯥꯏꯗ꯭ꯔꯦ ꯑꯗꯨꯃꯥꯏꯅ ꯈꯔ ꯇꯧꯔꯒ ꯑꯩꯅ ꯌꯦꯡꯉꯒꯦꯅ ꯋꯥꯛꯀꯤꯡꯁꯦ ꯈꯔ ꯇꯣꯏꯅ ꯍꯟꯗꯛꯇꯤ ꯅꯨꯃꯤꯗꯥꯡ ꯋꯥꯏꯔꯝ ꯅꯨꯃꯤꯗꯥꯡ ꯋꯥꯏꯔꯝ ꯈꯔ ꯈꯔ ꯆꯠꯂꯤꯌꯦ ꯑꯩꯁꯨ
ꯎꯝ ꯃꯥꯅꯦ ꯃꯥꯅꯦ ꯆꯛꯀꯗꯝꯅꯤ ꯐꯩ ꯆꯠꯍꯧꯗ꯭ꯔꯥꯗꯤ ꯍꯧꯖꯤꯛꯀꯥꯟꯁꯤꯗꯤ ꯏꯁꯥꯁꯦ ꯍꯦꯛ ꯅꯣꯏꯈꯠꯈꯤꯕꯗ ꯅ‌ꯣꯏ ꯅ‌ꯣꯏ ꯏꯁꯥ ꯅꯣꯏꯕꯗꯤ ꯌꯥꯝ ꯊꯨꯏꯌ‌ꯦ ꯃꯌꯦꯡ ꯇꯥꯅꯕ ꯍꯣꯠꯅꯕꯁꯤꯅꯦ ꯌꯥꯝ ꯋꯥꯔꯤꯁꯤ ꯆꯦꯟꯕꯅꯦ ꯈꯣꯠ ꯄꯅꯦ ꯃꯌꯦꯡ ꯇꯥꯅꯕ ꯍꯣꯠꯅꯕꯗꯀꯣ ꯊꯥꯗꯔꯤꯕ ꯏꯐꯣꯔꯠ ꯃꯌꯥꯝꯁꯦ ꯏꯀꯥꯟ ꯀꯥꯟꯅꯕ ꯐꯖꯅ ꯇꯧꯗ꯭ꯔꯗꯤ ꯆꯥꯕꯗ ꯗꯤ ꯅꯣꯏ ꯅꯣꯏꯍꯟꯒꯦ ꯍꯥꯏꯔꯗꯤ ꯂꯥꯏꯌꯦ ꯐꯝꯃꯒ ꯑꯗꯨꯝ ꯆꯥꯒꯤꯕꯗ ꯁꯠ ꯅꯣꯏꯌꯦꯕ
ꯃꯥꯅꯤ
ꯇꯧꯔꯤꯁꯦ ꯑꯗꯣ ꯍꯧꯖꯤꯛꯀꯥꯟꯁꯦ ꯎꯝ ꯎꯝ ꯅꯣꯏꯒꯤ ꯏꯪꯈꯣꯜꯒ ꯇꯤ ꯑꯗꯨꯝ ꯆꯥꯎꯕ ꯅꯠꯇ꯭ꯔꯣ ꯃꯅꯥ ꯃꯁꯤꯡꯒ ꯐꯖꯅ ꯊꯥꯕ ꯅꯠꯇ꯭ꯔꯣ
ꯍꯤꯡꯒꯣꯜꯒꯤꯗꯤ ꯑꯗꯨꯝ ꯆꯥꯎꯔꯤꯃꯦ ꯃꯅꯥ ꯃꯁꯤꯡ ꯑꯗꯨꯝ ꯊꯥꯕ ꯌꯥꯕ ꯃꯇꯝ ꯃꯇꯝꯒꯤ ꯃꯅꯥ ꯃꯁꯤꯡ ꯈꯔ ꯈꯔ ꯊꯥꯔꯤꯌ‌ꯦ ꯑꯗꯨꯅ ꯁꯨꯝ ꯆꯥꯕ ꯊꯛꯄ ꯃꯅꯥ ꯃꯁꯤꯡ ꯉꯥꯛꯇ ꯑꯣꯏꯅ ꯈꯔ ꯍꯣꯠꯅꯔꯦ ꯍꯧꯖꯤꯛꯇꯤ
ꯑ‌ꯣ ꯀꯥꯂꯦꯟ ꯀꯥꯂꯦꯟꯒꯤ ꯀꯥꯂꯦꯟ ꯊꯕꯤꯒꯥꯏꯗꯣ ꯁꯤ ꯌꯥꯝꯗꯤ ꯍꯥꯎꯕꯅꯤꯅꯦ ꯀꯂꯦꯟ ꯊꯕꯤ ꯆꯥꯕꯗꯤ ꯄꯨꯛꯀ ꯏꯪꯗꯅ ꯑꯁ ꯌꯥꯝ ꯅꯨꯡꯉꯥꯏꯕꯅꯦ ꯑꯗꯣ ꯍꯧꯖꯤꯛꯀꯥꯟꯁꯦ ꯑꯩꯈꯣꯏꯔꯣꯝꯗ ꯑ ꯑꯈꯣꯏꯗꯁꯨ ꯍꯥꯟꯅꯗꯤ ꯂꯝ ꯆꯥꯎꯔꯤꯉꯩꯗꯗꯤ ꯀꯥꯂꯦꯟ ꯊꯥꯕꯤꯒꯁꯦ ꯊꯥꯔꯝꯕꯅꯤ ꯍꯧꯖꯤꯛꯇꯤ ꯂꯝꯒ ꯂꯣꯏꯅ ꯃꯤ ꯌꯥꯝꯃꯛꯄꯅꯤꯅ ꯇꯧꯈꯤꯕꯅꯤꯅ ꯊꯥꯕꯁꯦ ꯊꯥꯐꯝꯁꯨ ꯂꯩꯇ꯭ꯔꯦ ꯑꯗꯩꯗꯤ ꯂꯩꯔꯒ ꯑꯣꯏꯅ ꯆꯥꯅꯤꯡꯀꯥꯟ ꯆꯥꯔꯦꯗꯅ ꯇꯥꯡꯉꯦꯕ ꯍꯧꯖꯤꯛꯀꯥꯟꯁꯦ ꯄꯣꯠꯀꯤ ꯃꯃꯜꯁꯦ ꯑꯥ ꯌꯧꯔꯕꯅꯤꯅꯀꯣ
ꯃꯥꯅꯤꯅꯦ ꯑꯌꯥꯝꯕ ꯑꯗꯨꯅꯤꯅꯦ ꯄꯣꯠꯁꯨ ꯇꯥꯡꯉꯦ
ꯎꯝ
ꯄꯣꯠ ꯆꯩꯒꯤ ꯊꯥꯕꯒꯤ ꯆꯥꯔꯖꯁꯨ ꯍꯧꯖꯤꯛꯇꯤ ꯂꯝꯅꯨꯡꯁꯨ ꯑꯌꯥꯝꯕ ꯂꯣꯏꯅ ꯂꯩꯅꯔꯛ ꯇ꯭ꯔꯦ ꯌꯨꯝ ꯅꯨꯡꯂꯣꯏ ꯁꯥꯒꯠꯂꯛꯑꯃꯤꯅ ꯃꯤꯊꯣꯛ ꯍꯦꯟꯒꯠꯂꯛꯑꯕꯅꯤꯅ
ꯎꯝ
ꯑꯗꯨꯅꯤ ꯇꯧꯔꯤꯁꯤ ꯃꯇꯝ ꯃꯇꯝꯒꯤ ꯑꯍꯣꯡꯕ ꯍꯥꯏꯁꯦ
ꯍꯣꯏ
ꯈꯔ ꯌꯥꯎꯗ ꯌꯥꯗꯕ ꯁꯤꯁꯨ ꯃꯇꯝꯒꯤ ꯑꯍꯣꯡꯕꯁꯤꯁꯨ
ꯂꯝ ꯍꯧꯖꯤꯛꯇꯤ ꯏꯟꯁꯥꯡ ꯅꯥꯄꯤ ꯊꯥꯅꯕ ꯂꯝ ꯂꯩꯁꯤꯜꯂꯛꯇ꯭ꯔꯕꯅꯤ ꯃꯌꯥꯝꯅ ꯁꯨꯝ ꯃꯤ ꯌꯥꯝꯁꯤꯜꯂꯛꯄꯩ ꯃꯔꯨꯑꯣꯏꯅ ꯑꯗꯨꯅ ꯄꯣꯠꯊꯣꯛꯁꯦ ꯍꯟꯊꯔꯛꯄ ꯇꯧꯔꯤꯁꯦ
ꯎꯝ